ꯑꯦꯀꯣ
ꯇꯥꯏꯌꯦ ꯇꯥꯏꯌꯦ
ꯑꯣ ꯎꯍꯝ ꯀꯩꯗꯧꯔꯤꯅꯣ
ꯐꯝꯃꯤ ꯕꯅꯦ
ꯆꯥꯛ ꯆꯥꯔꯕꯣ
ꯆꯥꯗꯦ ꯅꯣꯏꯗꯤ ꯆꯥꯔꯕꯣ
ꯍꯧꯖꯤꯛ ꯆꯥ ꯇꯣꯛꯄꯗ ꯉꯥꯏꯔꯦ
ꯀꯔꯤ ꯃꯊꯦꯟꯅꯣ
ꯄꯥꯅꯤꯔ ꯊꯣꯡꯕꯅꯦ
ꯌꯥꯝ ꯍꯥꯎꯏꯕꯣ
ꯍꯥꯎꯑꯦ ꯍꯣꯏ
ꯢꯜꯂꯛ ꯑꯣ
ꯀꯥꯏꯗ ꯊꯤꯟꯗꯣꯏꯔꯣ
ꯃꯅꯤꯄꯨꯔꯗ
ꯍꯥꯍꯥꯍꯥ ꯅꯪꯗꯤ ꯆꯥꯔꯕꯣ
ꯆꯥꯔꯦ
ꯀꯩ ꯃꯊꯦꯜ ꯆꯥꯔꯦ
ꯏꯟꯖꯥ ꯍꯥꯎꯗꯦ ꯍꯥꯏꯗꯣꯛꯄ ꯌꯥꯗꯦ
ꯏꯁ ꯍꯥꯎꯇ꯭ꯔꯁꯨ ꯍꯥꯏꯕ ꯌꯥꯏ ꯀꯩꯅꯣ
ꯏꯀꯌꯦ
ꯀꯩꯒꯤ ꯏꯀꯥꯏꯕ꯭ꯔꯣ
ꯖ ꯍꯥꯎꯗ ꯕꯒꯤ
ꯍꯥꯎꯔꯁꯨ ꯍꯥꯎꯇ꯭ꯔꯁꯨ ꯃꯤ ꯃꯤꯌꯥꯝ ꯆꯅꯥꯔꯦ ꯑꯗꯨꯗꯤ
ꯑꯁ ꯑꯗꯨ ꯑꯣꯏꯔꯁꯨ ꯏꯀꯥꯏꯌꯦ ꯑꯪꯩꯗꯤ
ꯎꯝ ꯃꯤꯉꯣꯟꯗꯒꯤ ꯈꯔ ꯇꯣꯡꯉꯥꯟꯕ ꯊꯣꯡꯕ꯭ꯔꯣ ꯅꯣꯏꯅ
ꯃꯤꯉꯣꯟꯗꯩ ꯈ ꯇꯣꯉꯥꯜꯂꯦ ꯑꯗꯨꯒꯤ ꯏꯀꯥꯏꯕ
ꯑꯁ ꯑꯗꯨꯗꯤ ꯃꯤꯅ ꯆꯥꯅꯗꯕ ꯆꯥꯕ ꯑꯣꯏꯔꯝꯒꯅꯤ
ꯃꯤꯟꯅ ꯆꯥꯅꯗꯕꯗꯣ ꯆꯕꯩꯅꯤꯅꯦ ꯏꯀꯥꯏꯗꯣ
ꯍ ꯍꯣꯏ ꯑꯗꯨꯒꯤꯅꯦ ꯈꯪꯉꯦ
ꯊꯧꯗꯣꯡ ꯆꯝꯐꯨꯠ ꯊꯣꯡꯕ
ꯍꯥꯥ
ꯍꯧꯗꯣꯛ ꯆꯝꯐꯨꯠ
ꯑꯥ ꯇꯨ ꯀꯆꯩ ꯎꯝ ꯍꯧꯗꯣꯡ ꯆꯥꯕ ꯌꯥꯕ꯭ꯔꯣꯅꯦ
ꯍꯨꯏ ꯍꯨꯏ ꯆꯝꯐꯨꯠꯀ
ꯑꯩ ꯃꯅꯝꯗꯣ ꯐꯖꯥ ꯔꯥꯅꯤ
ꯑꯗꯨꯅꯤꯅꯦ
ꯅꯪ ꯂꯩꯀꯥꯏ ꯀꯣꯏꯕ ꯌꯥꯔꯣꯏ
ꯑꯁ ꯑꯩ ꯂꯩꯀꯥꯏ ꯀꯣꯏꯕ ꯀꯥꯟꯗꯀꯣ ꯃꯌꯥꯝ ꯌꯥꯝꯅ ꯑꯩꯈꯣꯏ ꯂꯩꯀꯥꯏꯗ ꯂꯥꯛꯄꯤꯌꯨ ꯑꯩꯈꯣꯏꯅ ꯂꯩꯀꯥꯏꯗ ꯂꯥꯛꯄꯤꯌꯨ ꯍꯥꯏꯗꯅꯀꯣ
ꯎꯝ
ꯑꯣꯏꯕ ꯌꯥꯅꯤꯍꯦ
ꯑꯁ ꯑꯩꯗꯤ ꯇꯥꯜꯂꯦ
ꯑꯩꯈꯣꯏ ꯂꯩꯀꯥꯏ ꯂꯩꯀꯥꯏ ꯀ꯭ꯔꯝꯕ ꯂꯩꯀꯥꯏꯗꯒꯤꯔꯣ
ꯍꯧꯗꯣꯡꯕꯨ ꯀꯃꯥꯏꯅ ꯆꯥꯕ꯭ꯔꯣꯅꯦ ꯅꯨꯡꯁꯤꯗ꯭ꯔꯣ ꯑꯧ ꯇꯨꯀꯨꯆꯩꯌꯦ
ꯑꯍꯥꯎꯕꯅꯤ ꯑꯗꯨꯗꯣ
ꯇꯜꯂꯦ
ꯅꯪ ꯉꯧꯔ ꯇꯦꯁ ꯇꯧ ꯑꯃꯔꯛ ꯅꯪ ꯆꯥꯔ ꯀꯥꯟꯗꯗꯤ ꯑꯗꯨꯗ ꯊꯣꯡꯕꯤꯌꯨ ꯍꯥꯏꯅꯤ ꯅꯪ
ꯎꯝ ꯅꯪ ꯐꯠꯇꯕ ꯃꯤ ꯑꯣꯟꯈ꯭ꯔꯦ ꯑꯗꯨꯗꯤ ꯍꯧꯗꯣꯡꯕꯨ ꯍꯥꯠꯂꯒ ꯆꯥꯔꯗꯤ ꯃꯤ ꯐꯠꯇꯕꯅꯤ
ꯑꯩꯅ ꯍꯥꯠꯄ ꯅꯠꯇꯦ ꯃꯊꯟꯇ ꯁꯨꯏꯁꯥꯏꯠ ꯇꯧꯕꯅꯦ
ꯏꯁ
ꯁꯨꯁꯥꯏꯠ ꯇꯧꯔꯒ ꯂꯥꯛꯄꯅꯦ
ꯎꯝ
ꯑꯗꯨꯒꯤꯅꯤꯗ
ꯍꯧꯗꯣꯡꯕꯣ ꯁꯨꯏꯁꯏꯠ ꯇꯧꯕ ꯍꯥꯏꯕ꯭ꯔꯣ
ꯑꯩ ꯁꯨꯏꯁꯥꯏꯠ ꯍꯩꯕꯦꯅꯦꯍꯦ
ꯎꯝ
ꯅꯣꯏꯔꯣꯝꯗꯤ ꯌꯥꯝꯕ꯭ꯔꯣ
ꯌꯥꯝꯗꯦ ꯂꯩꯇ꯭ꯔꯦ
ꯂꯩꯇ꯭ꯔꯦ ꯑꯗꯨ ꯅꯈꯣꯏ ꯂꯩꯀꯥꯏꯒꯤ ꯃꯤꯁꯤꯡ ꯆꯥꯕ ꯑꯣꯏꯔꯝꯒꯅꯤ
ꯎꯝ ꯆꯥꯗꯦ ꯆꯥꯁꯨ ꯆꯥꯗꯦ ꯂꯩꯁꯨ ꯂꯩꯇꯦ ꯑꯗꯨꯒꯤꯅꯤ ꯂꯩꯇ꯭ꯔꯗꯤ ꯀꯃꯥꯏꯅ ꯆꯥꯗꯣꯏꯔꯣ
ꯅꯈꯣꯏ ꯂꯩꯀꯥꯏꯗ ꯃꯤ ꯆꯥꯕ ꯂꯩꯕꯒꯤ ꯂꯩꯇꯕꯅꯤ ꯑꯗꯣ ꯆꯥꯕ ꯂꯩꯇꯔꯗꯤ ꯆꯥꯕ ꯂꯩꯇ꯭ꯔꯗꯤ ꯂꯩ ꯂꯩꯗꯧꯕ
ꯑꯗꯨꯒꯨꯝꯕꯗꯣ ꯃꯤ ꯀꯅꯥꯝꯇ ꯆꯥꯗꯦ ꯅꯨꯡꯁꯤ ꯅꯨꯡꯁꯤꯅ ꯊꯝꯕꯅꯦ ꯌꯨꯝꯗ
ꯑꯩ ꯆꯥꯔꯤꯁꯤꯗꯤ
ꯅꯪ ꯆꯥꯕꯗ ꯅꯪꯗꯤ ꯈꯔ ꯃꯤ ꯑꯣꯟꯈ꯭ꯔꯦ ꯅꯪ ꯃꯤ ꯅꯠꯇꯦ
ꯂꯤꯟ ꯂꯤꯟ ꯆꯟꯊꯣꯡꯁꯨ ꯍꯥꯎꯕꯅꯦ
ꯀꯣꯕ꯭ꯔꯥꯗꯣ
ꯎꯝ
ꯃꯅꯤꯄꯨꯔꯗ ꯀꯣꯕꯂꯥ ꯌꯥꯝ ꯂꯥꯛꯑꯦ ꯍꯥꯏꯗꯣ
ꯍꯣꯏ
ꯅꯪꯒ ꯇꯥꯔꯝꯒꯅꯤꯒ
ꯇꯥꯏꯌꯦ ꯑꯗꯨꯗꯣ ꯂꯥꯛ ꯆꯥꯕ꯭ꯔꯣ ꯅꯣꯏ
ꯑꯁ ꯂꯥꯛꯇꯕꯒꯤꯅꯦ ꯂꯩꯔꯗꯤ ꯆꯥꯒꯗꯕ
ꯎꯝ ꯎꯝ ꯉꯁꯤꯗꯤ ꯑꯗꯨꯝ ꯀꯣꯜ ꯇꯧꯔꯒ ꯂꯩꯗꯣꯏꯔꯣ
ꯑꯩꯗꯤ ꯀꯣꯜ ꯇꯧꯔꯒ ꯁꯪꯗꯦ
ꯑꯩꯉꯣꯟꯗꯗꯤ ꯁꯪꯕ
ꯅꯪ ꯃꯤꯅ ꯀꯣꯜ ꯇꯧꯕꯤꯔꯗꯤ ꯄꯥꯏꯈꯠ ꯄꯤꯕ ꯅꯨꯡꯉꯥꯏꯇꯦ ꯍꯥꯏꯅꯀꯣ
ꯑꯣ
ꯑꯗꯨꯒꯤꯅꯤꯗ ꯑꯩ ꯀꯣꯁ ꯇꯧ ꯇꯧꯗꯦ ꯉꯁꯥꯏ ꯂꯥꯛꯑꯦ ꯀꯣꯜ ꯄꯥꯏꯈꯠ ꯄꯤꯔꯦ ꯃꯤ ꯑꯃ ꯇꯧꯔꯦ ꯀꯣꯜ ꯄꯥꯏꯈꯠ ꯄꯤꯔꯦ
ꯑꯗꯨꯗꯤ ꯅꯪ ꯊꯕꯛ ꯇꯧꯗꯕꯤꯗ ꯑꯗꯨꯝ ꯂꯩꯌꯦꯗꯅ
ꯑꯩꯔꯥ ꯊꯕꯛꯄꯨꯗꯤ ꯂꯩꯔꯤꯗ ꯑꯩ ꯇꯧꯅꯤꯡꯗꯕ ꯑꯩ ꯊꯕꯛ ꯆꯤꯟꯕ ꯑꯗꯨꯒꯤ
ꯙꯞꯇꯤ ꯊꯕꯛ ꯆꯤꯟꯕꯒꯤ ꯀꯣꯜ ꯇꯧꯕ꯭ꯔꯣ
ꯎꯝ ꯊꯕꯛ ꯆꯤꯟꯕꯒꯤ ꯅꯪꯒꯤ ꯀꯣꯜꯗꯣ ꯄꯥꯈꯠꯄꯤꯕ ꯃꯤꯡꯗ ꯌꯦꯡꯔꯒ ꯃꯤꯡꯗ ꯌꯦꯔꯒ ꯑꯩꯒꯤ ꯏ ꯈꯔ ꯌꯥꯎꯕ
ꯏꯁ
ꯑꯩꯒꯤ ꯏ ꯈꯔ ꯌꯥꯎꯕꯗꯣ ꯅꯨꯡꯉꯥꯏꯇ꯭ꯔꯦꯅ ꯄꯥꯏꯈꯠꯄꯤꯕ
ꯑꯣ
ꯒ꯭ꯌꯥꯟ ꯇꯥꯗ꯭ꯔꯁꯨ ꯚꯥꯄ ꯇꯥꯎꯀꯣ
ꯆꯨꯝꯃꯦ ꯅꯪ ꯍꯥꯏꯗꯣ
ꯎꯝ ꯑꯩꯁꯦ ꯑꯆꯨꯝꯕ ꯈꯛꯇ ꯉꯥꯡ ꯍꯥꯏꯒꯟꯕꯅꯦ ꯑꯔꯥꯟꯕ ꯍꯥꯏꯕ ꯌꯥꯕ꯭ꯔꯥꯅꯦ ꯑ ꯊꯕꯛ ꯌꯥꯝ ꯆꯤꯟꯕꯅꯦꯕ ꯑꯗꯣ ꯀꯣꯜ ꯑꯃ ꯂꯥꯛꯑꯦ ꯀꯅꯥꯏ ꯃꯤꯡꯔꯥ ꯍꯥꯏꯅ ꯌꯦꯡꯑꯒ ꯑꯩꯈꯣꯏꯒꯤ ꯏ ꯈꯔ ꯌꯥꯎꯔꯕ ꯑꯗ ꯑꯦꯁ
ꯁꯤꯁꯦ ꯄꯥꯏꯈꯠ ꯄꯤꯗ꯭ꯔꯕꯗꯤ ꯅꯨꯡꯉꯥꯏꯕꯤꯔ ꯔꯣꯏꯗ ꯍꯥꯏꯅꯀꯣ ꯑꯁꯤ ꯅꯨꯄꯥꯁꯦ ꯀꯔꯝꯕ ꯃꯤꯔꯅꯦ ꯀꯣꯜ ꯇꯧꯔꯒ ꯄꯥꯏꯈꯠꯇꯦꯅꯦ ꯍꯥꯏꯔꯛ ꯀꯅꯦꯕ
ꯆꯨꯝꯃꯜꯂꯁꯨ ꯌꯥꯗꯕꯅꯤꯀꯣ
ꯑꯦꯁ ꯆꯨꯝꯃꯜ ꯂꯁꯨ ꯑꯗꯨꯝ ꯆꯨꯝ ꯆꯨꯝ ꯆꯨꯝ ꯆꯠꯈꯤꯕ ꯌꯥꯏ ꯀꯥꯡꯅ ꯐꯥꯎ ꯂꯥꯛꯑꯒ ꯁꯨꯁꯥꯏꯠ ꯇꯧꯅꯤ ꯆꯨꯝꯃꯟꯕ
ꯅꯣꯏꯔꯣꯝꯗꯗꯤ ꯅꯨꯡꯁꯥ ꯊꯣꯛꯇꯕ꯭ꯔꯣ
ꯅꯨꯡꯁꯥ ꯊꯣꯛꯇꯦ ꯅꯨꯃꯤꯠ ꯊꯣꯛꯑꯦ
ꯏꯁ
ꯅꯨꯃꯤꯠ ꯊꯣꯛꯄꯅꯦ ꯑꯩꯕꯨ ꯋꯥꯔꯤ ꯁꯥꯟꯅꯕ ꯐꯪꯕ ꯃꯤꯁꯦ ꯃꯔꯥꯏꯕꯛ ꯌꯥꯝ ꯐꯥꯕꯅꯤꯀꯣ
ꯑꯥ ꯐꯕ꯭ꯔꯥ ꯐꯠꯇꯕ꯭ꯔꯥꯗꯤ ꯈꯪꯗꯦ ꯍꯣꯔꯦꯟꯅ ꯈꯪꯒꯅꯤ
ꯎꯝ ꯑꯩ ꯑꯩꯕꯨ ꯁꯥꯟꯅꯕ ꯐꯪꯕ ꯃꯤꯗꯤ ꯅꯣꯛ ꯅꯣꯛꯑꯒ ꯑꯗꯨꯝ ꯁꯥꯟꯅꯒꯅꯤ
ꯎꯝ
ꯅꯣꯛ ꯅꯣꯛꯅꯔꯒ ꯑꯗꯨꯝ
ꯑꯗꯨꯗꯤ ꯑꯩꯉꯣꯟꯗꯗꯤ ꯅꯣꯛꯍꯟꯗꯕ
ꯑꯩꯅ ꯅꯣꯛ ꯍꯜꯂꯤꯁꯤꯗꯤ ꯅꯉꯣꯟꯗ ꯍꯧꯖꯤꯛ
ꯑꯩ ꯅꯣꯛꯇꯦ
ꯑꯁ ꯅꯣꯛꯇꯦꯕ ꯑꯣ ꯑꯣ ꯑꯣ ꯉꯁꯥꯏꯒꯤꯗꯣ ꯐꯥꯒꯤꯔ
ꯑꯩ ꯅꯣꯛꯇꯦ ꯑꯩ ꯅꯣꯛꯇꯦ
ꯉꯁꯥꯏ ꯅꯣꯛꯈꯤꯕ ꯃꯌꯥꯝꯗꯣ ꯐꯥꯒꯤꯔꯥ
ꯐꯥꯒꯤꯔꯥ ꯑꯁꯦꯡꯕ꯭ꯔꯥ ꯈꯪꯗꯦ ꯑꯩ ꯅꯣꯛꯄꯗꯣ ꯈꯪꯗꯦ
ꯎꯝ ꯎꯝ ꯎꯝ ꯃꯥꯥꯟꯗꯤ ꯃꯥꯜꯂꯦ ꯍꯦ
ꯅꯣꯛꯇꯦ ꯀꯞꯄ ꯑꯣꯏꯔꯝꯒꯅꯤ
ꯀꯞꯄ ꯑꯣꯏꯔꯝ ꯒꯅꯦꯕ
ꯑ
ꯎꯝ ꯐꯩꯌꯦꯅꯦ ꯉꯁꯤꯗꯤ ꯑꯁ ꯇ꯭ꯋꯦꯟꯇꯤ ꯐꯣꯔ ꯑꯋꯥꯔꯁꯦ ꯀꯣꯜ ꯇꯧꯔꯒ ꯂꯩꯈ꯭ꯔꯒꯦ ꯁꯤꯅꯦꯕ ꯅꯣꯏꯁꯦ ꯅꯣꯏ ꯄꯥꯔꯇꯤꯁꯦ
ꯍꯣꯏ
ꯌꯥꯏꯅꯦ ꯌꯥꯏ ꯌꯥꯏꯅꯦ
ꯊꯕꯛ ꯇꯧꯗ꯭ꯔꯗꯤ ꯆꯥꯅꯤꯡꯉꯥꯏ ꯂꯩꯇ꯭ꯔꯦ ꯑꯗꯨꯒꯤ
ꯎꯝ ꯎꯝ ꯎꯝ ꯌꯥꯏꯌꯦ ꯌꯥꯏ ꯑꯗꯨꯁꯨ ꯌꯥꯝ ꯌꯥꯕ ꯊꯕꯛꯅꯦ ꯑꯗꯨꯁꯨ
ꯎꯝ
ꯅꯣꯏ ꯅꯣꯏꯁꯦ ꯀꯔꯥꯏꯋꯥꯏ ꯂꯩꯕꯣ ꯀꯔꯥꯏꯋꯥꯥꯏ ꯂꯩꯕ꯭ꯔꯣ
ꯀꯗꯥꯏ ꯋꯥꯏꯗ ꯂꯩꯔꯝꯕ ꯃꯥꯟꯕ꯭ꯔꯣ
ꯈꯪꯗꯕꯒꯤꯅꯦ ꯍꯪꯉꯤꯁꯦ ꯃꯅꯤꯄꯨꯔꯗꯗꯤ ꯂꯩꯔꯝꯒꯅꯤ
ꯑꯩꯗꯤ ꯁꯪꯁꯥꯔꯗ ꯂꯩꯑꯦ
ꯁꯪꯁꯔꯗ ꯑꯩ ꯊ ꯊꯕ ꯂꯕ ꯈꯨꯡꯒꯪ ꯅꯅꯥꯒ ꯒ ꯂꯩ
ꯑ ꯍ ꯎꯝ
ꯁꯥꯠꯂꯕ ꯈꯨꯡꯒꯪ ꯎ ꯅꯅꯦ ꯏꯗꯤ ꯁꯤ ꯇꯅꯦ ꯀꯥꯏ꯭ꯔꯦ ꯇꯗꯤ ꯃꯥꯥꯟꯂ
ꯎ ꯆꯨꯝꯃꯤ
ꯎꯝ ꯃ
ꯐꯃꯨꯡꯗ ꯍꯤꯞꯄꯒ ꯀꯣꯜ ꯇꯧꯔꯤꯁꯤ ꯌꯥꯝ ꯅꯨꯡꯉꯥꯏꯕꯅꯦ
ꯑꯣ ꯑꯆꯥ
ꯁꯤꯅ ꯍꯦꯅ ꯅꯃ ꯑ
ꯑꯗꯨ ꯑꯗꯨ ꯑꯃꯨꯛ ꯅꯨꯡꯉꯥꯏꯕꯗꯤ ꯂꯩꯔ ꯂꯩ
ꯎꯝ ꯂꯩꯇ꯭ꯔꯦ ꯑꯗꯨꯒ ꯅꯣꯡ ꯈꯔ ꯈꯔ ꯆꯨꯔꯗꯤ ꯍꯦꯟꯅ ꯅꯨꯡꯉꯥꯏꯕꯅꯤ
ꯑꯣ ꯅꯣꯡ ꯈꯔ ꯈꯔ ꯆꯨꯔꯗꯤ
ꯁꯥꯏꯠꯀ ꯋꯥꯔꯤ ꯁꯥꯟꯅꯕꯗꯣ ꯏꯟꯇꯔꯦꯁ ꯆꯤ ꯑ
ꯑꯗꯨꯗꯤ ꯅꯈꯣꯏ ꯅꯈꯣꯏ ꯏꯁꯤꯡꯒꯤ ꯄꯥꯏꯞ ꯄꯥꯏꯞ ꯂꯥꯛꯄ꯭ꯔꯥ
ꯑ ꯂꯥꯛꯇ
ꯏꯁꯤꯡꯒꯤ ꯄꯥꯏꯞ ꯂꯥꯔꯒꯗꯤ ꯅꯣꯏꯒꯤ ꯆꯤꯡꯒ ꯃꯆꯗꯨꯗ ꯀꯥꯞꯁꯤꯜꯂꯣ ꯀꯥꯞꯁꯤꯜꯂꯒ ꯊꯝꯃꯣ ꯑꯗꯨꯒ ꯐꯃꯨꯡ ꯆꯉꯣ ꯐꯦꯟ ꯊꯥꯔꯣ ꯑꯗꯨꯒ ꯈꯜꯂꯒ ꯅꯣꯡ ꯆꯨꯔꯦ ꯍꯥꯏꯅ ꯈꯜꯂꯒ
ꯎꯝ ꯗ꯭ꯔꯪ ꯁꯅꯔꯒ
ꯎꯝ ꯑꯦ ꯑꯍꯤꯡ ꯒꯥꯔꯤ ꯇ ꯉꯝꯃꯔꯣꯏꯅꯦ ꯑ ꯄꯨꯡ ꯀꯌꯥ ꯄꯨꯡ ꯀꯌꯥꯗ ꯇꯨꯝꯗ꯭ꯔꯣ
ꯍꯥꯥ
ꯄꯨꯡꯀꯤꯌꯥ ꯇꯨꯝꯕ꯭ꯔꯣ
ꯑꯩꯠ ꯊꯥꯔꯇꯤ ꯅꯥꯏꯟ ꯑꯗꯨꯋꯥꯏꯗ ꯇꯨꯝꯃꯤꯅ
ꯑꯁ ꯃꯗꯤ ꯃꯥꯡꯈꯤꯗ꯭ꯔꯦꯗ
ꯎꯝ ꯁꯦꯡꯕꯅꯦ
ꯅꯤ ꯃꯥꯏꯀꯗ꯭ꯔꯦꯗ ꯂꯩꯁꯥꯕꯤꯁꯤꯡꯁꯦ ꯀꯨꯏ ꯀꯨꯏꯅ ꯉꯟ ꯉꯝꯗꯣꯕ
ꯍ
ꯎꯝ ꯑꯦꯣꯏ ꯀꯅꯤꯡ ꯃꯤꯁꯤ ꯌꯥꯎꯕ꯭ꯔꯥ ꯌꯥꯔ
ꯉꯟꯅ ꯇꯨꯝꯃꯒ ꯉꯟꯅ ꯍꯧꯒꯠꯄꯅꯦ ꯑꯌꯨꯛ ꯉꯟꯇꯥ ꯍꯧꯒꯠꯄꯅꯦ
ꯉꯪ ꯉ ꯀꯣꯏ ꯀ ꯃꯃꯤ ꯁꯤꯤꯡꯁꯦꯀꯣ ꯉ ꯋꯥꯄ
ꯑꯦ ꯃꯄꯥꯟ ꯇꯔꯥ ꯑꯗꯨꯋꯥꯢꯗꯒ ꯍꯧꯒꯠꯂꯝꯗꯧ ꯃꯥꯜꯂꯦ
ꯅꯠꯇꯦꯍꯦ ꯇꯔꯨꯛ ꯃꯈꯥꯏꯗ ꯍꯧꯒꯠꯂꯦ
ꯑꯁ ꯂꯩꯁꯥꯕꯤ ꯑꯃ ꯑꯣꯏꯔ ꯇꯔꯨꯛ ꯃꯈꯥꯢꯗ ꯍꯧꯒꯠꯄ ꯊꯦꯡꯃꯟꯗ꯭ꯔꯣ
ꯑꯩ ꯑꯗꯨꯗꯤ ꯌꯥꯏꯍꯦ ꯇꯔꯨꯛ ꯃꯈꯥꯏꯗ ꯉꯥꯟꯕꯅꯦ ꯀꯩꯅꯣ
ꯈꯣꯏꯗꯤ ꯄꯨꯡ ꯃꯔꯤ ꯇꯥꯔ ꯇꯨꯝꯕ ꯌꯥ ꯄꯨꯡ ꯃꯔꯤ ꯇꯥꯔꯗꯤ ꯇꯨꯝꯕ ꯌꯥꯗ꯭ꯔꯦꯅꯦ
ꯎꯝ ꯑꯗꯨꯗꯤ ꯅꯣꯏ ꯀꯩꯅꯣ ꯃꯥꯜꯂꯦ ꯎꯝ ꯍꯤ ꯍꯥ ꯀꯔꯤ ꯍꯤꯢꯗꯨꯢꯅꯣ ꯈꯪꯗꯦ
ꯍꯛꯆꯥꯡ ꯍꯛꯆꯥꯡ ꯁꯦꯝ ꯍꯛꯆꯥꯡ ꯁꯥꯖꯦꯟ ꯇꯧꯕꯀꯣ
ꯑꯗꯨꯒꯤ ꯌꯦꯟ ꯈꯣꯡꯕꯒ ꯆꯞ ꯃꯥꯟꯅꯩꯪ ꯅꯪ
ꯎꯝ ꯌꯦꯟ ꯈꯣꯡꯕꯒ ꯆꯥꯞ ꯃꯥꯟꯅꯕ꯭ꯔꯥ
ꯑꯥ ꯄꯨꯡ ꯃꯔꯤꯗ ꯍꯧꯒꯠꯂꯗꯤ ꯌꯦꯟꯁꯨ ꯄꯨꯡ ꯃꯔꯤ ꯑꯗꯨꯋꯥꯏꯗ ꯍꯧꯒꯠꯂ ꯍꯧꯒꯠꯄꯅꯦ
ꯑꯩꯅ ꯍꯥꯟꯅ ꯍꯧꯒꯠꯂꯦ ꯌꯦꯟꯗꯒꯤꯗꯤ
ꯑꯦ ꯑꯣꯏꯔꯝꯃꯔꯣꯢ
ꯎꯝ ꯌꯦꯟꯗꯣ ꯍꯧꯒꯠ ꯆꯩꯔꯥꯎ ꯆꯩꯔꯥꯎ ꯆꯤꯡ ꯌꯧꯈ꯭ꯔꯦ ꯑꯩ ꯌꯦꯟ ꯌꯦꯟ ꯍꯧꯠꯄꯗꯗꯤ
ꯎꯝ ꯑꯗꯨꯒꯤ ꯃꯈꯥꯗ ꯑꯗꯨꯒꯤ ꯃꯈꯥꯗ ꯂꯩꯕ꯭ꯔꯣ ꯅꯪ
ꯑꯗꯨꯒꯤ ꯃꯇꯣꯟꯗ
ꯍ
ꯑꯗꯨꯒꯤ ꯃꯇꯣꯟꯗ ꯂꯩꯕ
ꯑꯥ ꯑꯗꯨꯗꯤ ꯅꯪ ꯃꯤ ꯑꯣꯏꯔꯝꯃꯔꯣꯏ
ꯑꯩꯔꯣ
ꯑꯥ
ꯑꯩꯗꯤ ꯃꯤꯁꯨ ꯅꯠꯇ꯭ꯔꯒ
ꯑ ꯑꯗꯨꯅꯦ ꯍꯨꯏꯁꯨ ꯆꯥꯏꯌꯦ ꯃꯇꯣꯟꯗꯁꯨ
ꯎꯝ ꯎꯝ ꯂꯩꯔꯦꯝꯕ ꯂꯩꯔꯦꯝꯕ ꯂꯥꯏꯔꯦꯟꯕꯤ ꯂꯩꯥꯏꯔꯦꯝꯕꯤ ꯅꯠꯇꯔꯒꯀꯣ ꯂꯩꯔꯦꯝꯕꯅꯤꯀꯣ
ꯑꯥ
ꯅꯪꯁꯨ ꯑꯗꯨꯋꯥꯏꯗ ꯂꯩꯗꯧ ꯃꯥꯜꯂꯦ
ꯎꯝ ꯑꯗꯨꯒꯨꯝꯕ ꯃꯤꯗꯣ ꯀꯤꯌꯦ
ꯀꯤꯔꯨꯅꯣ ꯀꯤꯔꯨꯅꯣ ꯀꯩꯁꯨ ꯇꯧꯔꯣꯢ
ꯍꯧꯗꯣꯡ ꯆꯥꯗ꯭ꯔꯗꯤ ꯀꯔꯤ ꯆꯥꯅꯤꯡꯉꯥꯏ ꯂꯩꯇꯕ꯭ꯔꯣ
ꯍꯧꯗꯣꯡ ꯆꯥꯗ꯭ꯔꯒꯗꯤ ꯂꯤꯟ ꯆꯥꯏꯌꯦ
ꯃꯇꯨꯡꯗꯗꯤ ꯍꯧꯗꯣꯡꯗꯣ ꯆꯥꯒꯅꯨꯀꯣ
ꯂꯤꯜ ꯆꯥꯢꯌꯦ ꯂꯤꯜ ꯂꯩꯇꯔꯒꯥꯟꯗ ꯂꯤꯜ ꯂꯩꯇꯔꯒꯥꯟꯗ ꯑꯃꯨꯛ ꯍꯨꯢ ꯆꯥꯕꯥ
ꯍꯨꯏꯗꯤ ꯃꯤ ꯃꯌꯥꯝ ꯆꯥꯅꯩꯌꯦ ꯑꯗꯣ ꯍꯧꯗꯣꯡꯒꯤ ꯆꯥꯒꯅꯨꯍꯦ
ꯍꯧꯗꯣꯡꯁꯨ ꯍꯧꯖꯤꯛꯀꯥꯟ ꯐꯥꯡꯅꯗ꯭ꯔꯦꯍꯦ
ꯎꯝ
ꯀꯦꯖꯤꯗ ꯌꯥꯝ ꯇꯥꯡ ꯇꯥꯡꯅ ꯐꯪꯕꯅꯦ
ꯎꯝ
ꯆꯥꯍꯟꯕꯤꯌꯨ
ꯎꯝ ꯇꯜꯂꯦ ꯆꯥꯅꯤꯡꯗꯦ ꯆꯥꯅꯤꯡꯗꯦ
ꯑꯗꯨ ꯅꯪ ꯑꯗꯨꯒꯤꯗꯣ
ꯅꯪꯅ ꯄꯣꯔꯛꯑꯁꯨ ꯆꯥꯔꯔꯣꯏ ꯑꯩ
ꯑꯞꯅ ꯃꯔꯛ ꯆꯥꯕ ꯐꯪꯈ꯭ꯔꯗꯤ ꯎꯝ
ꯅꯪꯅ ꯄꯤꯔꯁꯨ ꯆꯥꯔꯔꯣꯏ ꯃꯤꯅ ꯄꯤꯔꯁꯨ ꯆꯥꯔꯔꯣꯏ ꯏꯁꯣꯔꯅ ꯄꯤꯔꯁꯨ ꯆꯥꯔꯔꯣꯏ
ꯑꯗꯨꯗ ꯅꯪ ꯃꯔꯛ ꯆꯥꯕ ꯐꯪꯈ꯭ꯔꯕ‌ꯣ